ꯊꯃꯣ
ꯥꯏ ꯚꯥꯏ ꯑꯁ ꯅꯨꯡꯉꯥꯏꯔꯤꯕꯣ
ꯑ ꯅꯨꯡꯉꯥꯏꯔꯤꯅꯦ ꯅꯪꯅ ꯐꯣꯟ ꯇꯧꯔꯛꯇꯁꯨ ꯀꯨꯏꯔꯦ
ꯑꯁ ꯀꯃꯥꯏ ꯀꯃꯥꯏꯅ ꯇꯧꯔꯤꯒꯦ ꯍꯧꯖꯤꯛꯀꯥꯟꯁꯤꯕꯨ ꯂꯩꯈꯥꯏꯈꯤꯕꯗꯒꯤ ꯄꯥꯎ ꯅꯨꯡ ꯈꯖꯤꯛ ꯄꯥꯎ ꯐꯥꯎꯅꯈꯤꯗ꯭ꯔꯦ ꯅꯣꯏ ꯂꯩꯀꯥꯏꯒꯤ ꯍꯧꯖꯤꯛ ꯚꯣꯠ ꯅꯨꯡꯒ ꯇꯧꯔꯨꯕꯗꯨ ꯅꯣꯏ ꯂꯩꯀꯥꯏꯒꯤ ꯀꯃꯥꯏ ꯀꯃꯥꯏꯅ ꯂꯩꯅꯔꯤꯒꯦ ꯅꯣꯏꯁꯨ ꯅꯍꯥ ꯑꯩꯈꯣꯏꯁꯨ ꯅꯍꯥ ꯉꯥꯛꯇꯅꯤꯅ ꯅꯣꯏ ꯅꯍꯥꯛꯀꯕꯨ ꯀꯃꯥꯏ ꯀꯃꯥꯏꯅ ꯄꯥꯎ ꯅꯨꯡ ꯐꯥꯎꯅꯒꯦ
ꯏꯁ ꯕꯣꯠꯁꯦ ꯕꯣꯠ ꯃꯌꯥꯗꯤ ꯅꯛꯁꯤꯜꯂꯛꯑꯕꯅꯤ ꯚꯥꯏ ꯣꯠ ꯁꯦ ꯑꯗꯨꯨꯝ ꯈꯔ ꯈꯔꯗꯤ ꯇꯧꯕ ꯑꯗ ꯍꯦꯛꯇ ꯊꯥꯏꯅꯗꯧꯅ ꯕꯣꯠꯇ ꯑꯟꯕꯗꯨꯗꯤ ꯌꯥꯝ ꯀꯟꯅꯗꯤ ꯎꯗ ꯀ ꯀꯦ ꯏꯔꯥꯡ ꯂꯩꯕꯅꯔꯥ ꯃꯗ ꯈꯪꯗ ꯑꯦꯕꯣꯦ ꯈꯪꯕꯤꯔꯦ ꯅꯪꯒꯤ ꯕꯣꯠꯄꯨ ꯀꯔꯤ ꯂꯩꯒꯦ ꯍꯟꯗꯛꯀꯤ ꯕꯣꯠꯁꯤꯕꯨꯣ ꯕꯤ ꯖꯦ ꯄꯤ ꯀꯪꯒ꯭ꯔꯦꯁ ꯌꯥꯝ ꯊꯨꯝꯅꯩ
ꯑꯩꯒꯤꯗꯤ ꯀꯩꯁꯨ ꯊꯣꯏꯗꯣꯛꯄ ꯈꯟꯗꯅ ꯑꯩꯈꯣꯏꯗꯤ ꯑꯩꯒꯤ ꯑꯩꯒꯤ ꯍꯥꯏꯕꯕꯨ ꯑꯩꯈꯣꯏ ꯑꯩꯈꯨꯣꯏꯁꯨ ꯅꯍꯥ ꯑꯣꯏꯔꯕꯝꯃꯤꯅ ꯒ꯭ꯌꯥꯟ ꯇꯥꯅꯔꯕꯃꯤꯅ ꯑꯗꯗꯤ ꯑꯩꯈꯣꯏꯅꯁꯨ ꯑꯃꯨꯛ ꯀꯔꯤ ꯍꯥꯏꯔꯨꯅꯤ ꯑꯍꯜ ꯑꯩꯅ ꯑꯍꯜ ꯑꯣꯏꯖꯈ꯭ꯔꯁꯨ ꯕꯣꯠꯅꯨꯡꯗ ꯑꯩꯈꯣꯏꯒꯤ ꯄꯩꯁꯥ ꯅꯨꯡꯁꯥ ꯂꯧ ꯎꯗꯅ ꯈꯣꯠꯇꯅ ꯆꯥꯊꯣꯛ ꯈꯣꯠꯇꯣꯛꯄꯤ ꯑꯃ ꯑꯃ ꯁꯨꯝꯕꯁꯤꯗꯤ ꯀꯩꯁꯨ ꯑꯩꯈꯣꯏꯁꯨ ꯍꯧꯖꯤꯛꯇꯤ ꯄꯥꯝꯗꯦ ꯇꯧꯁꯨ ꯇꯧꯅꯤꯡꯗꯦ ꯐꯖꯅ ꯑꯩꯈꯣꯏꯒꯤ ꯂꯩꯀꯥꯏꯒꯤ ꯍꯥꯏꯗꯤ ꯆꯥꯎꯈꯠ ꯊꯧꯔꯥꯡꯒꯤ ꯑꯃ ꯑꯃ ꯍꯥꯏꯕꯗꯨꯅ ꯃꯈꯜ ꯑꯃꯅꯤ ꯃꯤ ꯑꯣꯏ ꯍꯥꯏꯇꯥꯔꯒꯁꯨ ꯑꯩꯈꯣꯏꯒꯤ ꯍꯌꯦꯡ ꯂꯩꯕꯥꯛꯀꯤ ꯑꯣꯏꯕ ꯑꯩꯈꯣꯏꯒꯤ ꯊꯕꯛ ꯇꯧꯔꯛꯀꯗꯕ ꯍꯥꯏꯇꯥꯔꯦꯀꯣ ꯚꯥꯏ ꯕꯤ ꯖꯦ ꯄꯤ ꯍꯥꯏꯕ ꯂꯩꯇꯦ ꯀꯪꯒ꯭ꯔꯦꯁ ꯍꯥꯏꯕ ꯂꯩꯇꯦ ꯑꯗꯩ ꯁꯨꯝ ꯃꯤ ꯑꯐꯕ ꯑꯐꯕ ꯃꯤꯗꯨꯗ ꯑꯩꯈꯣꯏꯒꯤ ꯅꯍꯥ ꯑꯣꯏꯕ ꯀꯥꯡꯕꯨꯁꯦ ꯄꯨꯟꯁꯤꯜꯂꯒ ꯑꯩꯈꯣꯏꯅ ꯅꯍꯥ ꯀꯥꯡꯕꯨꯁꯦ ꯑꯐꯕ ꯃꯤꯗꯣ ꯈꯜꯂꯒ ꯍꯥꯏꯗꯤ ꯁꯤꯃ ꯇꯧꯁꯤ ꯍꯥꯏꯔꯒ ꯂꯤꯡꯖꯦꯜ ꯃꯥꯟꯅꯔꯒ ꯇꯧꯕꯗꯣ ꯑꯗꯨ ꯄꯥꯝꯕ ꯑꯩꯈꯣꯏꯁꯨ ꯑꯩꯈꯣꯏ ꯂꯩꯀꯥꯏꯒꯤꯁꯨ ꯅꯍꯥꯛꯀ ꯑꯃꯕꯨ ꯀꯟꯅ ꯄꯨꯟꯁꯤꯜꯂꯤꯌꯦ
ꯑ ꯑꯩꯁꯨ ꯐꯩꯅꯦ ꯅꯣꯏ ꯀꯦꯟꯗ꯭ꯔꯒꯤꯅꯅ ꯅꯣꯏꯅ ꯈꯔ ꯇꯧꯕꯅ ꯆꯦꯟ ꯆꯣꯡꯕꯗꯤ ꯐꯩꯌꯦ ꯑꯩꯈꯣꯏꯁꯨ ꯑꯉꯥꯡ ꯀꯥꯡꯕꯨ ꯀꯦꯝꯄꯦꯟ ꯀꯟꯅ ꯇꯧꯅꯁꯦ ꯑꯩꯈꯣꯏꯃꯛꯇꯤ ꯒ꯭ꯔꯥꯎꯟꯋꯔꯥꯛꯇꯤ ꯌꯥꯎꯕꯗꯤ ꯉꯝꯗ꯭ꯔꯦ
ꯎꯝ
ꯇꯞꯒꯤ ꯀꯩꯒꯤ ꯄ꯭ꯔꯣꯕ꯭ꯂꯦꯝ ꯈꯔ ꯂꯩꯕꯅ ꯃꯔꯝ ꯑꯣꯏꯔꯒꯀꯣ ꯉꯥꯡꯩ ꯍꯥꯏꯗꯤ ꯃꯩꯕꯉꯒ ꯀꯩꯅꯣ ꯁꯤꯟꯗꯅ ꯃꯤꯇꯤꯡ ꯁꯤꯟꯗꯅ ꯄꯣꯠꯇ ꯄꯩꯁꯥ ꯂꯧꯐꯝꯁꯤ ꯕꯣꯠꯁꯦ ꯅꯤꯌꯣꯝ ꯆꯨꯝꯅ ꯇꯧꯕꯁꯤ ꯀꯣꯠꯁꯤꯅ ꯑꯉꯥꯡ ꯈꯪꯕꯨ ꯑꯩꯈꯣꯏ ꯂꯩꯀꯥꯏꯒꯤ ꯑꯉꯥꯡ ꯈꯕꯨ ꯀꯟꯕꯅꯕꯤꯌꯦ ꯃꯣꯏꯒꯤ ꯊꯕꯛꯇꯣ ꯑꯩꯁꯨ ꯁꯥꯟꯅꯕꯒꯤꯥꯟ ꯀꯩꯅꯣ ꯇꯧꯔꯦ ꯇꯥꯟ ꯀꯥꯕ ꯂꯩꯔꯗꯤ ꯌꯥꯎꯔꯦ ꯂꯧ ꯂꯧꯆꯟꯒꯦꯗ ꯍꯥꯏꯔꯤꯅꯤ ꯃꯍꯨꯠꯇ ꯄꯩꯁꯥ ꯇꯝꯕ ꯍꯥꯏꯁꯦ ꯍꯌꯦꯡ ꯑꯩꯈꯣꯏꯗ ꯑꯗꯨ ꯂꯣꯏꯅ ꯌꯥꯎꯔꯗꯣꯏꯅꯦꯕ ꯑꯩꯈꯣꯏꯗꯒꯤ ꯂꯧꯊꯣꯛꯈꯤꯕ ꯆꯞ ꯃꯥꯟꯅꯩꯕꯁꯦ
ꯑ
ꯄꯣꯠꯇ ꯍꯟꯗꯛꯇꯤ ꯈꯔ ꯑꯆꯨꯝꯕ ꯇꯧꯖꯩ ꯚꯥꯏ ꯑꯩꯈꯣꯏ ꯋꯥꯔꯤꯕ ꯍꯧꯖꯤꯛ ꯂꯥꯟꯕꯨ ꯍꯥꯏꯔꯁꯨ ꯑꯃꯕꯨ ꯍꯥꯏꯔꯁꯨ ꯃꯣꯏ ꯀꯩꯅꯣ ꯀꯥꯡꯕꯨꯅ ꯁꯥꯟꯅꯔꯛꯄ ꯉꯥꯇꯅꯦꯕ
ꯃꯥꯅꯤ
ꯃꯣꯏ ꯁꯥꯟꯅꯔꯛꯄꯇꯅꯦꯕ ꯃꯣꯏꯅ ꯐꯔꯒꯗꯤ ꯑꯩꯈꯣꯏ ꯅꯨꯡꯉꯥꯏ ꯂꯩꯩꯗꯣꯏꯅꯤ
ꯃꯥꯅꯦ ꯄꯥꯏ ꯑꯗꯨꯅꯦ ꯍꯥꯏꯗꯤ ꯑꯩꯈꯣꯏꯒꯤ ꯕꯤ ꯖꯦ ꯄꯤ ꯍꯥꯏꯕ ꯂꯩꯇꯦ ꯀꯪꯒ꯭ꯔꯦꯁ ꯍꯥꯏꯕ ꯂꯩꯇꯦ ꯑꯩꯈꯣꯏꯒꯤ ꯄꯥꯔꯇꯤ ꯄꯥꯔꯇꯤꯁꯤꯡꯁꯦ ꯍꯥꯏꯗꯤ ꯕꯤ ꯖꯦ ꯄꯤꯅ ꯍꯦꯛꯇ ꯄꯥꯏꯔꯦ ꯍꯦꯛꯇ ꯐꯅꯤ ꯍꯥꯏꯕꯁꯨ ꯂꯩꯇꯦ ꯀꯪꯒ꯭ꯔꯦꯁꯅ ꯍꯦꯛꯇ ꯄꯥꯏꯔꯦ ꯍꯦꯛꯇ ꯐꯅꯤ ꯍꯥꯏꯕꯁꯨ ꯂꯩꯇꯦ ꯍꯥꯏꯗꯤ ꯑꯐꯕ ꯃꯤꯗꯣ ꯑꯣꯏꯇꯥꯔꯒꯗꯤ ꯑꯗꯨꯝ ꯐꯅ ꯑꯗꯨꯝ ꯇꯧꯔꯛꯀꯗꯣꯏꯅꯦꯕ ꯑꯗꯨꯅ ꯍꯥꯏꯗꯤ ꯍꯟꯗꯛ ꯑꯩꯈꯣꯏꯒꯤ ꯂꯥꯟꯒꯤ ꯃꯇꯥꯡꯁꯤꯗꯁꯨ ꯑꯩꯈꯣꯏꯒꯤ ꯏꯟꯈꯠꯂꯛꯄ ꯑꯩꯈꯣꯏꯒꯤ ꯅꯍꯥꯁꯤꯡꯁꯤꯁꯨ ꯌꯥꯝꯅ ꯑꯩꯈꯣꯏꯒꯤ ꯒ꯭ꯌꯥꯟ ꯇꯥꯕ ꯍꯥꯏꯗꯣ ꯑꯣꯏꯅꯔꯦ ꯍꯥꯏꯗꯤ ꯀꯩꯒꯤꯅꯣ ꯍꯥꯏꯕ ꯃꯇꯝꯗ ꯏꯔꯥꯡꯁꯤꯒꯤ ꯆꯩꯊꯦꯡꯁꯤꯅ ꯍꯥꯏꯗꯤ ꯑꯦ ꯇꯧꯔꯛꯏꯕ ꯎꯠꯂꯛꯏꯕ ꯃꯣꯏ ꯀꯥꯈ꯭ꯔ ꯀꯥꯈ꯭ꯔꯒ ꯇꯧꯅꯔꯛꯏꯕ ꯃꯑꯣꯡꯁꯤꯗ ꯍꯥꯏꯗꯤ ꯅꯍꯥꯁꯤꯡꯁꯤꯁꯨ ꯑꯐꯕ ꯃꯤ ꯈꯟꯕꯅ ꯐꯔꯦ ꯇꯧꯔꯦ ꯍꯥꯏꯗꯤ ꯂꯩꯕꯥꯛꯁꯤ ꯑꯣꯏꯅ ꯀꯟꯕꯗꯣ ꯅꯍꯥꯁꯤꯡꯁꯤꯗꯤ ꯑꯌꯥꯝꯕ ꯂꯣꯏꯅ ꯄꯥꯝꯅꯔꯦ ꯑꯗꯣ ꯑꯍꯜ ꯂꯃꯟꯁꯤꯡꯁꯤꯅ ꯑꯃꯨꯛ ꯍꯥꯏꯗꯤ ꯈꯤꯇꯪ ꯍꯥꯟꯅꯒꯤ ꯃꯣꯏꯒꯤ ꯑꯍꯟ ꯑꯣꯏꯕꯒꯤ ꯍꯥꯏꯗꯤ ꯆꯠꯅꯕꯤ ꯑꯃ ꯂꯩꯈ꯭ꯔꯦꯗꯅꯀꯣ ꯑꯗꯨꯝ ꯑꯣꯏ ꯍꯣꯏꯣꯏ ꯈꯤꯇꯪ ꯍꯦꯛ ꯎꯝ ꯍꯣꯡꯗꯣꯛꯄꯗꯨ ꯍꯦꯛ ꯉꯝꯗꯕꯒꯨꯝꯕ ꯍꯥꯏ ꯇꯔꯦ ꯃꯣꯏꯅꯀꯣ ꯑꯗ ꯑꯍꯟꯗꯁꯨ ꯑꯗꯨꯝ ꯒ꯭ꯌꯥꯟ ꯇꯥꯕꯗꯤ ꯑꯗꯨꯝ ꯂꯩ ꯑꯗꯣ ꯑꯌꯥꯝꯕꯅꯗꯤ ꯍꯧꯖꯤꯛ ꯑꯩꯈꯣꯏꯒꯤ ꯌꯨꯠ ꯀꯥꯡꯕꯨꯁꯤꯡꯁꯦ ꯑꯌꯥꯝꯕꯅꯗꯤ ꯒ꯭ꯌꯥꯟꯗꯤ ꯂꯣꯏꯅ ꯇꯥꯟꯅꯔꯦꯅꯗꯤ ꯈꯜꯂꯦ ꯍꯥꯏꯗꯤ ꯑꯩꯈꯣꯏ ꯀꯦꯟꯗ꯭ꯔ ꯈꯛꯀꯤꯁꯨ ꯅꯠꯇꯧ ꯍꯥꯏꯗꯤ ꯑꯇꯣꯞ ꯑꯇꯣꯞꯄ ꯀꯦꯟꯗ꯭ꯔ ꯂꯩꯔꯤꯕ ꯀꯦꯟꯗ꯭ꯔ ꯀꯦꯟꯗ꯭ꯔ ꯃꯌꯥꯝꯁꯤꯡꯁꯤꯒꯤꯁꯨ ꯑꯗꯨꯝ
ꯌꯨꯠꯁꯤꯡꯁꯦ ꯑꯩꯈꯣꯏ ꯀꯃꯥꯏꯅ ꯇꯧꯁꯤꯒꯦ ꯈꯣꯠꯁꯤꯒꯦꯅ ꯈꯟꯅꯕ ꯈꯣꯠꯅꯕ ꯇꯥꯟꯅꯕ ꯑꯗꯨꯝ ꯋꯥꯔꯤꯁꯦ ꯑꯗꯨꯝ ꯅꯨꯡꯉꯥꯏꯔꯦ ꯍꯥꯏꯇꯥꯔꯦ ꯍꯥꯏꯗꯤ ꯆꯥꯎꯈꯠ ꯊꯧꯔꯥꯡꯒꯤ ꯃꯔꯝꯗ ꯍꯥꯏꯗꯤ ꯑꯁꯦ ꯑꯩꯈꯣꯏꯒꯤꯗꯤ ꯕꯥꯏ ꯁꯦꯡꯅ ꯁꯨꯃꯥꯏꯅ ꯏꯔꯥꯡꯒꯨꯝꯕ ꯑꯃ ꯊꯣꯛꯈꯤꯕꯁꯤꯅꯁꯨ ꯑꯩꯈꯣꯏꯒꯤ ꯃꯅꯤꯄꯨꯔꯗ ꯌꯥꯝꯅ ꯑꯩꯈꯣꯏꯒꯤ ꯀꯩ ꯍꯥꯏꯅꯤ ꯅꯍꯥ ꯀꯥꯡꯕꯨꯁꯦ ꯍꯥꯟꯅ ꯁꯤꯒꯤ ꯆꯥꯡꯗ ꯀꯩꯁꯨ ꯎꯜꯂꯝꯗꯕꯗꯣ ꯍꯧꯖꯤꯛ ꯍꯦꯟꯅ ꯄꯨꯟꯁꯤꯜꯂꯒ ꯑꯩꯈꯣꯏꯒꯤꯅꯨꯡ ꯍꯥꯏꯗꯤ ꯑꯐꯕꯔꯣꯝꯗ ꯂꯥꯛꯏꯁꯦ ꯌꯥꯝꯗꯤ ꯐꯗꯤ ꯐꯔꯕꯅꯦ ꯇꯧꯔꯤꯁꯦ
ꯑꯗꯨꯨꯅꯦ ꯑꯐꯕ ꯑꯃ ꯑꯣꯟꯊꯣꯛꯇꯅ ꯑꯁꯤꯅ ꯆꯥꯎꯈꯠꯄ ꯈꯨꯟꯅꯥꯏ ꯌꯧꯔꯛꯇꯅ ꯇꯧꯔꯤꯁꯦ ꯐꯔꯅꯤ ꯂꯥꯏꯛꯄꯣꯏꯗ ꯄꯔꯥ ꯑꯃꯗꯤꯝ ꯑꯣꯏꯌꯦꯕ
ꯎꯝ
ꯐꯥꯏ ꯑꯗꯨꯗꯤ ꯆꯨꯝꯕꯤꯅꯤ ꯑꯗꯩ ꯍꯥꯟꯅꯗꯤ ꯑꯩꯁꯨ ꯃꯉꯥꯏ ꯅꯪꯁꯨ ꯃꯉꯥꯏ ꯌꯥꯝ ꯈꯜꯂꯝꯕꯣꯏꯗ ꯚꯣꯠꯀꯤꯕꯨ ꯕꯣꯠꯀꯤꯕꯨ ꯑꯁ ꯄꯪꯊ ꯊꯥꯗꯕ ꯄꯣꯟꯇꯧ ꯇꯧꯔꯨꯕ ꯑꯁꯤ ꯋꯥꯈꯜꯅꯦ ꯑꯩꯈꯣꯏꯅ ꯈꯜꯂꯤꯁꯦ ꯍꯧꯖꯤꯛꯇꯤ ꯚꯣꯠ ꯄꯥꯏꯔꯒ ꯑꯐꯕ ꯃꯤꯍꯨꯠ ꯍꯥꯏꯗꯤ ꯂꯥꯟꯁꯤꯅ ꯑꯩꯈꯣꯏꯁꯤꯅ ꯈꯤꯔꯦꯕ
ꯀꯅꯥꯗꯣ ꯄꯤꯔꯒ ꯀꯔꯤ ꯇꯧꯔꯛꯇꯣꯏꯅꯣꯗ ꯈꯪꯅꯗꯕꯅꯤꯅ ꯍꯧꯖꯤꯛꯇꯤ ꯑꯁ ꯈꯔ ꯂꯥꯟꯒꯤ ꯗ ꯈꯔ ꯊꯧꯅꯥ ꯐꯕ ꯍꯥꯏꯗꯤ ꯑꯥ ꯀꯩ ꯍꯥꯏꯅꯤ ꯋꯥ ꯉꯥꯡꯕꯗꯤ ꯏꯆꯧ ꯊꯧꯕ ꯊꯕꯛ ꯏꯪꯈꯥꯡ ꯇꯧꯔꯛꯄꯗ ꯆꯠꯊꯣꯛ ꯆꯠꯁꯤꯟ ꯍꯥꯏꯕ ꯃꯤꯗꯣ ꯊꯤꯕ ꯄꯥꯝꯃꯦꯕ ꯑꯩꯈꯣꯏ ꯄꯔꯥ ꯑꯃꯗꯤ ꯊꯤꯈꯤꯔꯝꯅꯤ ꯍꯥꯏꯗꯤ ꯑꯐꯕꯔꯣꯝꯗ ꯌꯦꯡꯉꯒꯗꯤ ꯍꯥꯏꯇꯥꯔꯦ ꯂꯥꯟꯁꯤ ꯑꯕꯗꯤ ꯅꯠꯇꯦꯕ ꯀ ꯑꯩꯈꯣꯏꯒꯤꯗꯃꯛ ꯆꯥꯟꯁ ꯑꯃꯗꯤ ꯄꯤꯔꯦ ꯁꯤ ꯆꯥꯟꯁꯁꯦ ꯂꯧꯍꯧꯔꯒ ꯑꯩꯈꯣꯏꯁꯨ ꯁꯝꯇ ꯋꯥꯛ ꯊꯧꯕꯗꯤ ꯐꯔꯝꯅꯤ
ꯍꯟꯗꯛꯀꯤ ꯄꯣꯠꯁꯤꯗ ꯁꯦꯝꯗꯣꯛ ꯍꯧꯗ꯭ꯔꯗꯤ ꯚꯥꯏ ꯈꯔꯗꯤ ꯋꯥꯔꯅꯤꯕꯣ ꯂꯩꯕꯥꯛꯁꯦ ꯑꯉꯥꯡ ꯑꯃꯒ ꯁꯣꯟꯊꯈ꯭ꯔꯛꯅꯤ ꯑꯁ ꯌꯥꯝ ꯊꯤꯅ ꯃꯅꯤꯡ ꯍꯟꯕ ꯈꯨꯟꯅꯥꯏ ꯑꯗꯨ ꯑꯣꯏꯍꯧꯗꯅ ꯑꯩꯅ ꯁꯨꯃꯥꯏꯅ ꯇꯧꯕ ꯍꯤꯡꯉꯛꯇꯦꯅ ꯈꯪꯗꯦꯗ ꯑꯩꯈꯣꯏ ꯃꯊꯥꯕꯨ ꯁꯥꯔꯤꯅꯤ ꯊꯕꯛ ꯏꯡꯈꯥꯡꯅ ꯇꯧꯗ꯭ꯔꯦ ꯍꯌꯦꯡ ꯀꯃꯥꯏꯅ ꯍꯤꯡꯗꯣꯏꯅꯣ ꯍꯧꯖꯤꯛ ꯂꯩꯔꯤꯕ ꯐꯤꯕꯝ ꯁꯤꯋꯦꯁꯟꯁꯤꯒꯤ ꯃꯇꯥꯡꯅꯦ
ꯑꯗꯨꯅꯤ ꯇꯧꯔꯤꯁꯦ ꯏꯔꯥꯡꯁꯤꯅ ꯑꯩꯈꯣꯏꯁꯦ ꯄꯨꯔꯥ ꯄꯔꯥ ꯑꯃꯗꯤ ꯇꯝꯕꯤ ꯇꯝꯕꯤꯔꯝꯕꯒ ꯆꯞ ꯃꯥꯟꯅꯔꯕꯅꯦ꯫
ꯀꯩꯩ ꯀꯩ ꯇꯧꯕ‌ꯦ ꯃꯌꯥꯝ ꯄꯨꯂꯞ ꯄꯨꯜꯂꯒ ꯀꯣ ꯅꯣꯏ ꯀꯦꯟꯗ꯭ꯔ ꯀꯦꯟꯗ꯭ꯔ ꯍꯥꯏꯕ ꯅꯠꯇꯕ ꯑꯩꯈꯣꯏ ꯌꯨꯠꯇꯤ ꯌꯨꯠꯅꯤꯗꯅ
ꯑ
ꯕꯪꯒ꯭ꯂꯥꯗꯦꯁꯇꯕꯨ ꯍꯥꯏꯔꯁꯨ ꯅꯦꯄꯥꯜꯗꯕꯨ ꯍꯥꯏꯔꯁꯨ ꯀꯤꯏꯍꯧ ꯖꯟꯖꯤꯠꯀꯤ ꯖꯟꯖꯤꯒꯤ ꯏꯍꯧ ꯂꯥꯛꯇꯅ ꯑꯑꯣꯟꯕ ꯂꯣꯏ ꯂꯥꯛꯈ꯭ꯔꯦꯕ ꯃꯤ ꯑꯇꯣꯞꯄ ꯂꯩꯕꯥꯛ ꯀꯟꯇ꯭ꯔꯤ ꯐ꯭ꯔꯦꯟꯁꯇꯕꯨ ꯑꯣꯏꯔꯒꯝ ꯑꯃꯗꯕꯨ ꯑꯣꯏꯔꯁꯨ ꯑꯩꯈꯣꯏꯒꯤꯗꯤ ꯁꯨꯝ ꯁꯣꯠꯊꯔꯒ ꯑꯇꯣꯞꯄ ꯏꯁꯇꯦꯠꯁꯤꯟ ꯅꯨꯡꯉꯥꯏꯔꯦ ꯑꯗꯨꯝ ꯀꯔꯤ ꯍꯥꯏꯅꯤ ꯕꯣꯠꯇ ꯄꯩꯁꯥ ꯂꯧꯕꯤ ꯕꯣꯠꯇ ꯄꯩꯁꯥ ꯌꯦꯟꯕꯤ ꯑꯗꯨꯝ ꯁꯔꯀꯥꯔꯁꯤꯅ ꯁꯥꯟꯅꯔꯒ ꯀꯣ ꯄꯥꯏ ꯄꯥꯏꯕꯅ ꯆꯥꯎꯕꯩ ꯃꯑꯣꯡ ꯇꯧꯔꯤꯁꯦ ꯁꯤ ꯁꯦꯝꯗꯣꯛꯑꯧꯕ ꯁꯦꯝꯗꯣꯛ ꯑꯀꯥꯟꯗ ꯑꯩꯈꯣꯏꯗ ꯕꯣꯠꯇ ꯄꯩꯁꯥ ꯌꯦꯟꯕ ꯍꯥꯏꯁꯦ ꯚꯥꯏ ꯑꯩꯈꯣꯏꯗꯒꯤ ꯐ꯭ꯔꯤꯗ ꯂꯧꯈꯠꯈꯤꯕ ꯄꯩꯁꯥꯅꯦꯕ ꯃ‍ꯣꯏꯅ ꯇꯦꯛꯁꯄꯨ ꯍꯥꯏꯔꯁꯨ ꯑꯃꯨꯕꯨ ꯍꯥꯏꯔꯁꯨ ꯑꯩꯈꯣꯏ ꯆꯥꯛꯊꯨꯡ ꯃꯌꯥꯝꯗꯣ ꯃꯠꯂꯒ ꯃꯣꯏꯅ ꯚꯣꯠ ꯈꯨꯠꯇ ꯂꯨꯄꯥ ꯂꯤꯁꯤꯡ ꯑꯃ ꯑꯅꯤ ꯄꯤꯔꯒ ꯑꯩꯈꯣꯏ ꯊꯦꯝꯕ ꯑꯃꯗꯤ ꯌꯥꯔꯣꯏꯕ ꯑꯗꯨ ꯁꯔꯨꯛꯄꯨꯗꯤ ꯆꯍꯤꯒꯤ ꯊꯥꯒꯤ ꯑꯩꯈꯣꯏꯒꯤ ꯄꯤꯕꯤꯔꯛꯏꯕ ꯆꯥꯛꯊꯨꯡ ꯈꯔ ꯁꯔꯀꯥꯔꯅ ꯃꯤ ꯑꯃꯥꯃꯥꯝꯗ ꯆꯥꯝꯃꯕꯨ ꯊꯨꯡꯉꯁꯨ ꯆꯅꯤꯕꯨ ꯊꯨꯡꯉꯁꯨ ꯊꯥ ꯊꯥꯒꯤ ꯆꯍꯤ ꯆꯍꯤ ꯑꯗꯨꯅꯕꯨ ꯆꯍꯤ ꯃꯉꯥ ꯄꯥꯊꯣꯛꯄ ꯍꯦꯟꯅ ꯄꯩꯁꯥ ꯆꯥꯎꯅꯤꯡꯃꯦ ꯑꯩꯈꯣꯏꯁꯦ ꯄꯨꯔꯥ ꯃꯃꯥꯜ ꯂꯩ ꯇꯕ ꯍꯧꯖꯤ ꯀꯩꯅꯣ ꯉꯥꯅꯨ ꯑꯃ ꯂꯩꯕꯗꯤ ꯂꯤꯁꯤꯡ ꯆꯥꯝꯉꯥ ꯌꯧꯔꯦ ꯀꯩꯅꯣ ꯉꯥꯅꯨ ꯂꯥꯕ ꯐꯖꯕꯗꯤ꯫ ꯁꯟ ꯀꯦꯖꯤꯗ ꯂꯨꯄꯥ ꯆꯥꯝꯉꯥ ꯌꯧꯁꯤꯜꯂꯛꯑꯕꯅꯤ ꯑꯗꯨꯗꯒꯤ ꯃꯃꯥꯟꯗꯣ ꯁꯥ ꯉꯥꯒꯤ ꯃꯃꯥꯟ ꯑꯗꯨꯐꯥꯎꯇ ꯇꯥꯡꯉ ꯀꯥꯟꯁꯤꯗ ꯑꯩꯈꯣꯏ ꯃꯤꯑꯣꯏꯕꯅ ꯕꯣꯠꯇ ꯂꯨꯄꯥ ꯂꯤꯁꯤꯡ ꯑꯃ ꯑꯅꯤ ꯂꯧꯔ ꯊꯥꯗꯔꯛꯏꯁꯤ ꯑꯁ ꯑꯉꯥꯛꯄꯥ ꯊꯕꯛ ꯅꯤꯕ‌ꯣ
ꯑꯗꯣ ꯚꯥꯏ ꯍꯧꯖꯤꯛꯀꯥꯟꯁꯦ ꯚꯣꯠꯇ ꯄꯩꯁꯥ ꯂꯧꯕꯒꯤ ꯃꯍꯨꯠꯇꯗꯤ ꯑꯩꯅ ꯑꯩꯅ ꯑꯩꯈꯣꯏꯅꯁꯨ ꯄꯥꯝꯖꯔꯤꯁꯤꯅ ꯑꯩꯈꯣꯏꯒꯤ ꯂꯩꯀꯥꯏꯒꯤ ꯑꯣꯏꯕ ꯅꯍꯥꯁꯤꯡꯁꯤꯅꯁꯨ ꯁꯨꯝ ꯑꯩꯈꯣꯏ ꯃꯁꯦꯟꯗ ꯁꯨꯝ ꯍꯥꯏꯅꯔꯦ ꯍꯥꯏꯗꯤ ꯕꯣꯠꯇꯥ ꯄꯩꯁꯥꯁꯤ ꯂꯧꯕꯒꯤ ꯃꯍꯨꯠꯇ ꯍꯥꯏꯗꯤ ꯑꯏ ꯃꯣꯏꯅ ꯇꯧꯕ ꯌꯥꯕ ꯍꯥꯏꯗꯤ ꯂꯩꯀꯥꯏꯒꯤ ꯑꯩꯈꯣꯏꯒꯤ ꯐꯝꯕꯥꯝ ꯊꯣꯛꯄ ꯍꯛ ꯏꯁꯥ ꯏꯁꯥꯒꯤ ꯍꯛꯁꯤꯡꯗꯨꯁꯨ ꯑꯗꯨꯝ ꯄꯤꯖꯔꯅꯤ꯫ ꯑꯗꯨꯝ ꯃꯣꯏꯁꯨ ꯍꯥꯏꯗꯤ ꯂꯦꯞꯄꯤꯕ ꯀꯦꯟꯗꯤꯗꯦꯠ ꯁꯤꯡꯗꯨꯁꯨ ꯐꯅꯌꯥꯝꯅ ꯐꯔ‌ꯦ ꯍꯥꯏꯗꯅ ꯆꯣꯡꯊꯣꯛꯂꯛꯑꯒꯁꯨ ꯍꯥꯏ ꯕꯤ ꯖꯦ ꯄꯤ ꯀꯪꯒ꯭ꯔꯦꯁ ꯑꯃ ꯑꯃ ꯑꯩꯈ‍ꯣꯏ ꯑꯗꯨꯅ ꯇꯣꯛꯈ꯭ꯔꯒ ꯚꯥꯏ ꯈꯪꯗꯦ ꯐꯅꯌꯥꯝꯅ ꯐꯔꯦꯅ ꯆꯣꯡꯊꯣꯔꯛꯄ ꯀꯦꯟꯗꯤꯗꯦꯠꯁꯤꯁꯨ ꯑꯩꯈꯣꯏꯒꯤ ꯃꯣꯏꯁꯨ ꯄꯩꯁꯥꯗꯣ ꯁꯨꯝ ꯃꯤ ꯃꯌꯥꯝ ꯍꯣꯏ ꯅꯣꯡ ꯐꯥꯗꯣꯛ ꯃꯣꯏ ꯚꯣꯠ ꯂꯦꯞꯄꯒꯤ ꯑꯦ ꯀꯩꯅꯣꯝꯃ ꯑꯩꯈꯣꯏ ꯂꯩꯀꯥꯏꯁꯤꯒꯤ ꯁꯤꯃ ꯇꯧꯕꯤꯌꯨ ꯍꯥꯏꯕꯗꯤ ꯑꯗꯨꯝ ꯌꯥꯖꯅꯤ ꯋꯥꯔꯤꯕꯨ ꯑꯗꯨ ꯅꯠꯇ꯭ꯔꯕꯤꯁꯨꯨꯝ ꯂꯩꯀꯥꯏꯒꯤꯁꯨ ꯑꯃꯨꯛ ꯇꯧꯍꯟꯅꯗꯩ ꯆꯥꯛ ꯆꯥ ꯍꯩꯖꯅꯕꯒꯤꯁꯨ ꯑꯃꯨꯛ ꯂꯧ ꯑꯗꯩ ꯑꯃꯨꯛ ꯕꫭꯠ ꯃꯌꯥꯏ ꯌꯥꯁꯤꯜꯂꯥꯛꯑꯒ ꯕꯣꯠꯀꯤ ꯄꯩꯁꯥ ꯑꯃꯨꯛ ꯌꯦꯟ ꯑꯗꯗꯤ ꯄꯨꯔꯥ ꯍꯥꯏꯗꯤ ꯌꯥꯗ꯭ꯔꯦꯕ ꯃꯣꯏꯁꯨ ꯆꯪ ꯄꯩꯁꯥ ꯃꯌꯥꯝꯗꯣ ꯑꯗꯨꯝ ꯐꯨꯒꯠꯅꯕ ꯍꯣꯠꯅꯔꯛꯄꯒ ꯑꯗꯨꯝ ꯊꯥꯗꯔꯛꯄ ꯃꯌꯥꯝꯗꯣ ꯑꯩꯈꯣꯏꯅꯗꯤ ꯄꯤꯔꯛꯇꯦ ꯄꯤꯔꯛꯇꯦꯅ ꯁꯨꯝ ꯎꯕ ꯑꯗꯣ ꯃꯣꯏꯅꯁꯨ ꯍꯥꯏꯗꯤ ꯃꯊꯪꯒꯤꯁꯨ ꯑꯃꯨꯛ ꯃꯣꯏꯁꯨ ꯑꯃꯨꯛ ꯚꫭꯠꯇꯨ ꯑꯃꯨꯛ ꯂꯦꯞꯄꯥꯛꯀꯗ꯭ꯨꯔꯤꯅꯤꯅ ꯍꯥꯏꯗꯤ ꯑꯃꯨꯛ ꯃꯅꯤꯄꯨꯔ ꯍꯥꯏꯁꯤꯗꯤ ꯇꯧꯔꯤꯁꯤꯅꯦ ꯈꯣꯠ ꯂꯤꯀꯥꯏ ꯑꯩ ꯑꯍꯜ ꯂꯃꯟꯉꯩ ꯚꯣꯠ ꯃꯌꯥ ꯍꯦꯛ ꯌꯧꯔꯛꯄꯒ ꯍꯅꯨ ꯍꯅꯥ ꯈꯔ ꯑꯗꯨꯝ ꯇꯧꯔꯛꯈꯤꯅꯤ ꯑꯗꯨꯅꯤꯒ ꯑꯗꯥꯅꯤꯒ ꯑꯗꯣ ꯑꯍꯜ ꯂꯃꯟꯉꯩꯁꯦ ꯈꯤꯇꯪ ꯎꯝ ꯒ꯭ꯌꯥꯟ ꯇꯥꯗꯔꯒꯁꯨꯀꯣ
ꯃꯌꯥꯝ ꯕꯤꯖꯤꯅꯦꯁꯅꯦꯕ ꯃꯣꯏꯅ ꯇꯧꯔꯤ ꯃꯤ ꯂꯂꯣꯟꯕ ꯕꯤꯖꯤꯅꯦꯁꯅꯦꯕ
ꯃꯥꯅꯦ ꯈꯤꯇꯪ ꯑꯐꯕꯒꯨꯝꯕ ꯂꯝꯕꯤ ꯈꯣꯡꯊꯥꯡꯗ ꯑꯃ ꯂꯥꯛꯑꯒꯗꯤ ꯌꯥꯝꯅ ꯅꯨꯡꯉꯥꯏꯒꯅꯤꯅ ꯈꯜꯂꯦ ꯑꯩꯈꯣꯏꯁꯦ ꯑꯆꯨꯝꯕ ꯈꯔꯒ ꯍꯧꯖꯤꯛ ꯁꯨꯃꯥꯏꯅ ꯅꯍꯥ ꯀꯥꯡꯕꯨꯁꯤꯅ ꯈꯔ ꯈꯔ ꯒ꯭ꯌꯥꯟ ꯇꯥꯔꯒꯗꯤ ꯑꯍꯜ ꯂꯃꯟꯁꯤꯡꯗꯨꯁꯨ ꯁꯨꯝ ꯇꯝ ꯇꯞꯅ ꯑꯗꯨꯝ ꯒ꯭ꯌꯥꯟ ꯇꯥꯔꯛꯀꯅꯤꯅꯗꯤ ꯈꯜꯂꯤ ꯑꯩꯅꯗꯤ
ꯃ ꯃ ꯃꯥ ꯃꯣꯏ ꯚꯣꯠ ꯀꯥꯍꯟꯕ ꯑꯩꯈꯣꯏꯅ ꯚꯣꯠ ꯊꯧꯑꫭꯏꯅ ꯀꯥꯍꯜꯂꯤꯗꯣ ꯑꯩꯈꯣꯏꯒꯤ ꯊꯕꯛ ꯇꯧ ꯀꯥꯍꯜꯂꯤꯅꯦꯕ ꯍꯧꯖꯤꯛ ꯃꯣꯏ ꯊꯕꯛ ꯇꯧꯕꯗꯨ ꯁꯔꯀꯥꯔꯅ ꯃꯣꯏꯒꯤ ꯄꯣꯀꯦꯠꯇꯒꯤ ꯇꯧꯔ ꯊꯕꯛ ꯇꯧꯕꯩꯑꯣꯡꯗ ꯋꯥ ꯉꯥꯡ ꯉꯥꯡꯕꯒꯤ ꯃꯑꯣꯡ ꯇꯧꯋꯦꯕ ꯚꫭꯠ ꯀꯥꯔꯀꯥꯟ ꯇꯔꯦ ꯁꯔꯀꯥꯔꯗ ꯊꯥꯗꯔꯛꯄ ꯄꯩꯁꯥ ꯐꯖꯅ ꯀꯣꯏꯂꯥꯕꯨ ꯊꯕꯁꯤꯃꯨ ꯊꯥꯔꯁꯨ ꯊꯥꯔꯤꯁꯤ ꯆꯍꯤ ꯃꯉꯥꯁꯤ ꯃꯅꯨꯡꯗ ꯀꯦꯟꯗ꯭ꯔ ꯐꯖꯅ ꯌꯥꯎꯏ ꯀꯣꯏꯂꯥ ꯊꯥꯐꯝ ꯊꯣꯛꯄ ꯊꯥꯈꯤꯗꯕ ꯀꯦꯟꯗ꯭ꯔꯁꯦ ꯄꯔꯤꯉꯩ ꯌꯥꯎꯔꯤꯅꯦꯕ
ꯍꯥꯏ ꯑꯗꯨꯒꯤ
ꯏꯝꯐꯥꯜ ꯃꯅꯨꯡ ꯐꯥꯎꯗ ꯍꯧꯖꯤꯛ ꯂꯝꯕꯤ ꯐꯠꯇꯕ ꯃꯌꯥꯝ ꯂꯩꯔꯤꯅꯦ ꯑꯗꯣ ꯑꯩꯈꯣꯏꯒꯤ ꯈꯔ ꯍꯥꯏꯊꯕ ꯃꯐꯝꯁꯤꯡꯗꯗꯤ ꯌꯦꯡꯉꯨ ꯍꯥꯏꯗꯤ ꯀꯔꯤ ꯀꯣꯏꯂꯥꯡ ꯃꯂꯥꯡ ꯀꯥꯏꯁꯦ ꯐꯖꯅ ꯊꯥ ꯈꯣꯠꯇꯦ ꯑꯗꯨꯝ ꯇꯧꯔꯤꯁꯤꯅꯦ ꯍꯥꯏꯗꯤ ꯌꯥꯅ ꯌꯥꯅꯕꯒꯤ ꯇꯥꯏꯞꯇ ꯑꯗꯨꯝ ꯂꯩꯁꯤꯅꯦ ꯍꯥꯏꯗꯤ ꯃꯣꯏꯁꯨ ꯊꯥꯅꯤꯡꯉꯝꯒꯅꯤ ꯑꯗꯣ ꯊꯥꯅꯤꯡꯉꯝꯃꯒꯁꯨ ꯑꯩ ꯚꯣꯠꯇꯨꯗ ꯑꯃꯨꯛ ꯄꯩꯁꯥ ꯆꯪꯉꯛꯇꯣꯣꯏꯅꯤꯅ ꯑꯗꯨꯗꯨꯅ ꯊꯥꯗꯔꯛꯄ ꯄꯩꯁꯥꯉꯩꯗꯣ ꯃꯣꯏꯁꯨ ꯀꯃꯥꯏꯅ ꯀꯩꯅꯣ ꯇꯧꯁꯤꯒꯦꯅ ꯈꯜꯂꯝꯕꯒꯤꯨꯝ ꯑꯃꯁꯁꯨ ꯌꯥꯏ ꯑꯗꯣ ꯑ ꯑꯩꯈꯣꯏꯅ ꯃꯊꯪꯗꯒꯤꯗꯤ ꯍꯟꯗꯛ ꯂꯥꯛꯏꯕ ꯖꯦꯅꯔꯦꯜ ꯏꯂꯦꯛꯁꯟꯁꯤꯗꯒꯤꯗꯤ ꯑꯩꯈꯣꯏꯅ ꯑꯗꯨꯒꯨꯝꯕ ꯄꯩꯁꯥ ꯅꯨꯡꯁꯥꯗꯣ ꯂꯧꯗꯕꯤ ꯈꯣꯠꯇꯕꯤ ꯑꯩꯈꯣꯏ ꯅꯍꯥꯒꯨꯝꯕꯁꯨ ꯄꯨꯟꯁꯤꯜꯂꯒ ꯈꯔ ꯒ꯭ꯌꯥꯟ ꯇꯥꯔꯒ ꯑꯗꯨꯗ ꯂꯩꯀꯥꯏꯒꯤ ꯁꯦꯝꯕ ꯁꯥꯕ ꯗꯤꯕꯂꯞꯃꯦꯟ ꯍꯥꯏꯁꯦ ꯈ ꯂꯩꯇ꯭ꯔꯒꯗꯤ ꯆꯍꯤ ꯆꯍꯤ ꯈꯨꯗꯤꯡꯒꯤ ꯗꯤꯕꯂꯞꯃꯦꯟꯁꯦ ꯁꯨꯝ ꯂꯩꯀꯥꯏꯀ ꯀꯈꯣꯏꯀꯥꯏ ꯍ ꯅꯠꯇꯦ ꯑꯗꯨꯝ ꯂꯩꯀꯥꯏ ꯑꯌꯥꯝꯕꯅ ꯗꯤꯕꯂꯞꯃꯦꯟꯁꯤ ꯂꯩ ꯂꯩꯇꯕꯒꯤ ꯇꯥꯏꯞꯇ ꯁꯨꯝ ꯇꯧꯔꯦ ꯑꯗꯨꯅ ꯁꯨꯝ ꯑꯩꯈꯣꯏꯁꯦ ꯁꯨꯝ ꯁꯣꯊꯔꯛꯄ ꯄꯣꯠꯊꯣꯛꯊꯔꯛꯄ ꯂꯩꯕꯥꯛ ꯑꯃ ꯍꯥꯏꯗꯣ ꯁꯨꯝ ꯅꯣꯡꯃꯗ꯭ꯔ ꯅꯣꯡꯃꯗꯤ ꯁꯨꯝ ꯑꯣꯏꯔꯛꯑꯅꯤ ꯅꯍꯥꯒꯨꯝꯕꯁꯦ ꯒ꯭ꯌꯥꯟ ꯇꯥꯕ ꯅꯠꯇ꯭ꯔꯒꯗꯤ ꯎꯄꯥꯏ ꯂꯩꯇꯦꯅꯦ ꯚꯥꯏ ꯇꯧꯔꯤꯁꯦ
ꯑꯩꯈꯣꯏꯅ ꯁꯦꯝꯒꯟꯗꯕꯅꯤ ꯚꯥꯏ ꯑꯩꯈꯣꯏ ꯏꯁꯥ ꯂꯩꯕꯥꯛꯇ ꯠ ꯁꯦꯝꯖꯒꯗꯕꯅꯤ ꯏꯥꯟꯅꯕ ꯑꯉꯥꯎꯕꯥꯎ ꯊꯥꯔꯛꯑꯕꯅꯤ ꯑꯗꯨꯒ ꯊꯕ ꯉꯛꯄ ꯍꯩꯇꯕꯁꯤꯡꯁꯦ ꯑꯩꯣꯏꯅ ꯈꯟ ꯈꯟꯕ ꯉ ꯂꯩꯔꯦꯅ ꯇꯧꯔꯤꯁꯦ ꯅꯣꯡ ꯇꯥꯟꯕ ꯁꯦꯟꯗꯣꯡꯒꯤꯗꯃꯛ ꯐ ꯣꯠ ꯂꯦꯞꯄ ꯑꯣꯏꯅ ꯇꯧꯅ ꯂꯩꯔꯦꯕ
ꯎꯥ
ꯍꯟꯗꯛꯀꯤ ꯁꯧꯅꯦ ꯍꯟꯗꯛꯀꯤ ꯚꯣꯠ ꯀꯣꯝꯕꯗ ꯃꯥ ꯌꯥꯝ ꯇꯣꯏꯅ ꯍꯥꯏꯔꯛ ꯇꯧꯕ ꯌꯥꯝ ꯇꯣꯏꯅ ꯇꯥꯒꯗꯕ ꯋꯥꯍꯩ ꯑꯃ ꯂꯩꯌꯦ ꯍꯟꯗꯛꯇꯤ ꯃꯌꯥꯝ ꯄꯨꯝꯅꯃꯛ ꯂꯥꯟ ꯂꯩꯕꯅ ꯏꯔꯥꯡ ꯂꯩꯕꯅ ꯃꯔꯝ ꯑꯣꯏꯔꯒ ꯑꯩꯈꯣꯏ ꯊꯕꯛ ꯏꯇꯧ ꯇꯧꯕ ꯉꯝꯖꯍꯧꯗ꯭ꯔꯦ ꯃꯤꯁ ꯈꯛꯇꯪꯒ ꯀꯩꯅꯣ ꯇꯧꯕꯤꯨꯣ ꯑꯩꯕꯨ ꯅꯨꯡꯁꯤꯕꯤꯌꯨ ꯍ ꯍꯥꯦꯄꯤꯆꯦ ꯀꯩꯅꯣ ꯇꯧꯖꯒꯦ ꯃꯌꯥꯝꯒꯤ ꯁꯦꯕꯥ ꯇꯧꯖꯒꯦ ꯁꯤ ꯁꯣꯏ ꯍꯥꯏꯔꯗꯕ ꯋꯥꯍꯩꯅꯤꯕ
ꯑꯗꯨ ꯑꯗꯨꯃꯥꯏꯅ ꯍꯥꯏꯖꯔꯒꯁꯨꯀꯣ ꯚꯏ ꯑꯗꯣ ꯑꯩꯈꯣꯏ ꯑꯩꯈꯣꯏ ꯅꯍꯥꯡ ꯈꯔ ꯄꯨꯟꯁꯤꯜꯂ ꯍꯥꯏꯗꯤ ꯑꯐꯕ ꯀꯔꯝꯕꯅ ꯐꯔꯤꯅꯣ ꯀꯔꯝꯕꯅ ꯀ꯭ꯋꯥꯂꯤꯇꯤ ꯀꯌꯥꯝ ꯂꯩꯕ ꯀꯦꯟꯗꯤꯗꯦꯠꯅꯣ ꯑꯗꯩ ꯀꯌꯥ ꯀꯔꯝꯕꯅ ꯀꯃꯥꯏꯅ ꯐꯔꯤꯅꯣ ꯍꯥꯏꯕꯁꯦ ꯂꯣꯏꯅ ꯑꯗꯨꯝ ꯈꯪꯅꯕ ꯉꯥꯛꯇ ꯉꯥꯛ ꯇꯅꯤ ꯑꯗꯨꯝ ꯑꯩꯈꯣꯏ ꯄꯨꯟꯁꯤꯜꯂꯒ ꯑꯐꯕ ꯃꯤꯗꯣ ꯑꯗꯨꯝ ꯊꯥꯒꯠꯄꯅꯗꯤ ꯐꯩꯅꯗꯤ ꯈꯜꯂꯦ ꯑꯩꯗꯤ